ꯑꯥ
ꯇꯥꯕ꯭ꯔꯣ
ꯇꯥꯏꯌꯦ ꯇꯥꯏ
ꯑꯩ ꯍꯧꯖꯤꯛꯀꯤ ꯀꯣꯜꯗꯨꯅ ꯂꯥꯛ ꯏꯁꯇꯥꯔꯇꯦꯠ ꯁꯨꯕꯅꯦꯕ
ꯎꯝ
ꯑꯗꯨ ꯁꯝꯃꯤꯠ ꯇꯧꯔꯦ ꯑꯗꯨꯒ ꯃꯉꯥ ꯑꯃꯒꯁꯨ ꯑꯃꯨꯛ ꯐꯪꯉꯦ
ꯐꯪꯗꯣꯏꯅꯦ ꯑꯗꯨꯝ ꯊꯣꯛꯂꯛꯀꯗꯣꯏꯅꯦ ꯃꯉꯥ ꯃꯉꯥ
ꯌꯥ
ꯑꯩ ꯑꯩꯁꯨ ꯇꯔꯥꯅꯤꯄꯥꯜꯂꯒꯅ ꯑꯃꯝ ꯁꯨꯕ ꯃꯥꯜꯂꯦ
ꯇ꯭ꯋꯦꯟꯇꯤ ꯇꯨꯁꯨ ꯇ꯭ꯋꯦꯟꯇꯤ ꯇꯨ ꯑꯃꯨꯛ ꯐꯪꯉꯦꯕ ꯑꯩ ꯇ꯭ꯋꯦꯟꯇꯤ ꯇꯨ ꯁꯨꯔꯦꯕ ꯇꯥꯛꯇ ꯂꯣꯏꯁꯤ ꯕꯨꯨ ꯇꯥ ꯇꯁꯨꯣ ꯇꯉꯥꯏ
ꯇꯧꯈꯤꯕꯗꯣ
ꯎꯝ
ꯑꯗꯨꯕꯃ
ꯍꯧꯖꯤꯛ ꯐꯪꯗꯣꯏꯁꯦ ꯀꯣꯜ ꯇꯔꯦꯠꯀꯤ ꯄꯆꯥꯟꯗ
ꯀꯣꯠꯅꯦ ꯃꯩꯔꯥꯕꯒꯤ ꯋꯥꯔꯤꯗꯨꯅꯅꯦ ꯃꯩꯔꯥꯕꯁꯦ ꯁꯤꯁꯤꯅ ꯑꯁ ꯑꯍꯥꯟꯕ ꯑꯥꯟꯕꯗꯗꯤ ꯍꯦꯔꯣꯏꯟꯁꯤꯅ ꯈꯜꯂꯤꯁꯦ ꯍꯦꯔꯣꯏꯟꯁꯤꯒ ꯃꯥꯒꯁꯦ ꯗꯦꯜꯂꯤꯗ ꯌꯨꯅꯤꯕꯔꯁꯤꯇꯤꯗ ꯂꯥꯏꯔꯤꯛ ꯇꯥꯃꯤꯟꯅꯔꯤꯉꯩꯗ ꯂꯩꯃꯤꯟꯅꯔꯒ ꯅꯨꯄꯤꯁꯦ ꯃꯤꯔꯣ ꯀꯣ ꯃꯤꯔꯣꯜꯂꯒ ꯋꯥꯔꯤꯁꯦ ꯌꯥꯝ ꯏꯟꯇꯔꯦꯁꯇꯤꯡꯂꯤ ꯑꯣꯏꯕꯅꯦꯕ ꯆꯨꯝꯅ ꯆꯠꯄ ꯐ꯭ꯂꯣ ꯑꯣꯏꯍꯟꯗꯕꯅꯦꯕ ꯈꯪꯕ꯭ꯔꯥ
ꯎꯝ
ꯇ ꯀꯣꯠꯅꯦ ꯃꯩꯔꯥꯕ ꯍꯥꯏꯁꯦ ꯑꯁꯤꯁꯦ ꯂꯤꯔꯛ ꯦꯁꯦ ꯌꯥꯝ ꯊꯤꯅ ꯅꯨꯡꯉꯥꯏꯕ ꯕꯤꯠ ꯂꯩꯕꯗꯣ ꯑꯣꯏꯕꯅꯦꯕ ꯋꯥꯔꯤꯗ ꯇꯥꯔꯀꯥꯟꯗ ꯃꯣꯏꯕꯥꯅꯤꯁꯦ ꯑꯍꯥꯟꯕꯗꯗꯤ ꯎꯔꯤꯉꯩ ꯈꯠꯅꯕꯤ ꯑꯣꯏꯔꯝꯗꯣꯏꯅꯦꯕꯀꯣ
ꯀꯔꯤꯅꯦ ꯃꯩꯔꯥꯕ ꯍꯥꯏꯅꯣꯅ ꯍꯥꯏꯗꯣ ꯀꯣꯠꯅꯦ ꯍꯥꯏꯔꯣ
ꯇꯕ
ꯑ
ꯑꯗꯨꯗꯨꯒ ꯅꯨꯄꯤꯁꯤꯁꯨ ꯑꯥ ꯗꯦꯂꯤꯗ ꯂꯥꯏꯔꯤꯛ ꯇꯝꯃꯤꯟꯅꯕ ꯃꯩꯇꯩ ꯃꯆꯥ ꯃꯌꯥꯝ ꯂꯥꯏꯔꯤꯛ ꯇꯝꯕꯗꯨꯅꯦꯕ ꯁꯥꯔꯤꯗꯣ ꯑꯁꯤꯁꯤꯒꯤ ꯋꯥꯔꯤꯁꯤꯒꯤ ꯅꯨꯡꯉꯥꯏꯕ ꯑꯃꯅ ꯍꯦꯔꯣ ꯍꯦꯔꯣꯏꯟꯁꯤ ꯉꯥꯛꯇ ꯆꯠꯇꯦꯕ ꯃꯃꯥꯟꯅꯕꯤ ꯑꯅꯤ ꯑꯍꯨꯝꯁꯨ ꯋꯥꯔꯤ ꯈꯨꯗꯤꯡꯒꯤ ꯑꯗꯨꯝ ꯌꯥꯎꯍꯟꯗꯣꯏꯅꯦꯕ ꯏꯃꯥꯟꯅꯕ ꯑꯅꯤ ꯑꯍꯨꯝꯁꯨ ꯑꯗꯨꯝ ꯄꯤꯌꯔ ꯄꯤꯌꯔꯅꯦꯕꯀꯣ ꯁꯥꯏꯠ ꯁꯥꯏꯠꯀꯤ ꯑꯗꯩ ꯃꯕꯨꯡ ꯑꯗꯨꯃꯥꯏꯅ ꯌꯥꯎꯕꯒꯤ ꯌꯥꯝ ꯊꯤꯅ ꯋꯥꯔꯤꯗꯣ ꯃꯥꯥꯏ ꯃꯥꯒꯤ ꯑꯃꯃꯝ ꯇꯧꯈꯤꯕ ꯌꯥꯝ ꯊꯤꯅ ꯅꯨꯡꯉꯥꯏꯕ ꯑꯩꯗꯤ ꯍꯩꯅꯗꯕ ꯃꯤꯅ ꯍꯩꯅꯗ ꯦꯗꯅ ꯑꯗꯨꯒ ꯍꯧ
ꯋꯥꯔꯤ ꯄꯥꯕꯗꯣ ꯇꯟꯕ ꯑꯩꯅ ꯇꯥꯔꯤꯔꯣ ꯄꯥꯔꯤꯔꯣ ꯅꯪꯒꯤ ꯆ
ꯇꯥꯔꯤꯅꯦ ꯇꯥꯔꯤꯕ
ꯎꯝ ꯄꯥꯕꯗ ꯃꯤꯗ ꯌꯥꯝ ꯁꯣꯛꯄꯅꯦꯕ
ꯑꯗꯨꯒ ꯑꯗꯨ ꯑꯗꯨꯒ ꯃꯣꯏꯕꯥꯅꯤꯁꯦ ꯌꯥꯝ ꯊꯤꯅ ꯎꯅꯕ ꯈꯨꯗꯤꯡꯒꯤ ꯁꯥꯎꯅꯔꯝꯕꯗꯣ ꯑꯗꯨꯝ ꯈꯪꯗꯦ ꯍꯦꯔꯣ ꯍꯦꯛ ꯅꯨꯡꯁꯤꯅꯔꯛꯑꯅꯦꯕꯀꯣ ꯅꯨꯡꯁꯤꯅꯔꯛꯄꯗꯒꯤ ꯍꯦꯔꯣꯏ ꯍꯦꯔꯣꯏꯁꯤꯗꯤ ꯇꯣꯉꯥꯟꯅ ꯃꯥꯒꯤ ꯄ꯭ꯂꯦꯠ ꯑꯝꯗ ꯂꯩꯕꯅꯦꯕ ꯄꯩꯁꯥ ꯌꯥꯝ ꯄꯥꯏꯕ ꯃꯤ ꯃꯆꯥ ꯁꯥꯏꯌꯦꯕ ꯍꯦꯔꯣꯁꯤꯗꯤ
ꯎꯝ
ꯒ ꯃꯥꯏ ꯃꯃꯥ ꯃꯄꯥꯁꯦ ꯁꯤꯗꯤ ꯃꯥꯏ ꯑꯄꯣꯛꯄ ꯃꯃꯥ ꯃꯄꯥ ꯅꯠꯇꯦꯕ ꯑꯗꯨꯗꯨꯒ ꯑꯗꯨꯏꯁꯨ ꯎ ꯑꯌꯣꯛꯄ ꯑꯣꯏꯔꯒꯁꯨ ꯍꯦꯛꯇ ꯃꯇꯣꯝꯇꯅꯦꯕ ꯍꯥꯏꯗꯤ ꯃꯆꯥ ꯂꯩꯖꯗꯕ ꯑꯣꯏꯔꯒ ꯃꯇꯣꯝꯗꯅꯦꯕ ꯈꯪꯕ꯭ꯔꯥ ꯌꯣꯛꯑꯒ ꯂꯟ ꯊꯨꯝꯒ ꯃꯌꯥꯝ ꯂꯩꯕꯗꯨꯅꯦꯕ ꯃꯥꯅ ꯑꯣꯏꯔꯤꯁꯦ ꯅꯨꯄꯥꯁꯦ ꯑꯗꯨꯒ ꯍꯦꯔꯣꯏ ꯍꯦꯔꯣꯏꯟꯁꯦ ꯑꯗꯨꯝ ꯈꯠꯅꯔꯝꯕꯗꯒꯤ ꯅꯨꯡꯁꯤꯅꯔꯛꯑꯅꯤꯕ ꯅꯨꯡꯁꯤꯅꯕꯕꯁꯤꯗ ꯍꯥꯏꯗꯤ ꯍꯦꯔꯣꯖꯤꯒꯤ ꯇꯣꯉꯥꯟꯅ ꯐ꯭ꯂꯦꯠ ꯂꯩꯕꯅꯤꯅ ꯃꯥꯒꯤ ꯂꯩꯐꯝꯗꯨꯗꯒ ꯁꯨꯝ ꯀꯧꯔꯒ ꯑꯗꯨꯝ ꯆꯠꯂꯒ ꯂꯩꯕꯗꯣ ꯑꯣꯏꯌꯦꯕ ꯃꯕꯥꯅꯤ ꯂꯩꯃꯤꯟꯅꯩꯌꯦꯕꯀꯣ ꯂꯩꯃꯤꯟꯅꯕꯗꯨꯗ ꯃꯆꯥ ꯄꯣꯛꯑꯅꯦꯕ ꯑꯦ ꯃꯕꯨꯛ ꯀꯪꯉꯅꯤꯕ ꯈꯪꯕ꯭ꯔꯥ ꯃꯕꯨꯛ ꯀꯪꯕꯁꯤꯗ ꯍꯦꯔꯣꯁꯦ ꯃꯥꯁꯦ ꯑꯔꯣꯟꯕ ꯊꯕꯛ ꯑꯃ ꯌꯥꯝ ꯇꯧꯋꯦꯕ ꯑꯥꯏꯅ ꯌꯥꯗꯕ ꯊꯕꯛ ꯑꯣꯏꯅ ꯎꯍꯟꯗꯣꯏꯅꯦꯕ ꯑꯏꯕꯤꯁꯤꯅꯀꯣ ꯑꯍꯥꯟꯕꯗ ꯑꯍꯥꯟꯕꯗꯗꯤ ꯑꯄꯥꯕ ꯃꯌꯥꯝꯁꯤꯗ ꯑꯗꯨꯒ ꯍꯦꯔꯣ ꯑꯗꯨ ꯑꯗꯨꯃꯥꯏꯅ ꯑꯩꯈꯣꯏ ꯎꯍꯟꯕꯗꯨꯒ ꯆꯞ ꯃꯥꯟꯅꯅ ꯍꯦꯔꯣꯏꯟꯁꯤꯅꯁꯨ ꯍꯦꯔꯣꯁꯤꯗ ꯂꯥꯟꯅ ꯂꯧꯗꯣꯏꯅꯦꯕꯀꯣ ꯃꯉꯣꯟꯗ ꯍꯥꯏꯗꯤ ꯍꯥꯏꯗꯣꯛꯇꯦ ꯀꯩꯅꯣꯝꯃꯗꯤ ꯑꯗꯨꯝ ꯂꯣꯠꯂꯦ ꯈꯣꯠꯂꯦꯅ ꯑꯗꯨꯝ ꯈꯟꯕꯗꯣ ꯑꯗꯨꯃꯥꯏꯅ ꯇꯧꯔꯒ ꯋꯥꯔꯔꯒ ꯆꯠꯈ ꯋꯥꯔꯧꯔꯒ ꯂꯤꯟꯗꯥ ꯍꯥꯏꯅ ꯃꯃꯥꯟꯅꯕꯤ ꯑꯃ ꯌꯥꯎꯋꯦꯕ ꯑꯗꯨꯗꯨꯒ ꯂꯥꯟꯅ ꯎꯕꯒꯤ ꯀꯩꯝꯇꯗꯤ ꯗꯤꯕꯤꯌꯥꯂꯛꯁꯃꯤꯅ ꯌꯥꯝ ꯅꯨꯡꯉꯥꯏꯕꯅꯦ ꯗꯤꯕꯤꯌꯥꯂꯛꯁꯃꯤꯅ ꯄꯥꯕꯁꯨ
ꯄꯦꯅꯨꯕꯤ ꯍꯥꯏꯅ ꯃꯁꯂꯏꯗꯅ ꯋꯥꯕ
ꯑꯗꯣ ꯌꯥꯝ ꯍꯩꯅꯗ꯭ꯔꯦ ꯏꯕꯦꯝꯃꯥ ꯎꯂꯦꯃ ꯒꯤ ꯄꯥꯕꯗꯨꯗꯗꯤ ꯌꯥꯝꯅ ꯃꯥꯏꯗꯨ ꯈꯨꯄꯥ ꯈꯨꯄꯥ ꯃꯥꯟꯅꯗꯦꯕ ꯋꯥꯔꯤ ꯑꯃꯒ ꯑꯃꯒ ꯎꯂꯦꯃꯥꯗꯗꯤ ꯌꯥꯝ ꯊꯤꯅ ꯅꯨꯡꯉꯥꯏꯕ ꯅꯤ ꯎꯂꯦꯃꯥꯏ ꯈꯨꯄꯥꯗꯣ ꯍꯧꯖꯤꯛꯇꯤ ꯑꯁ ꯀꯩꯅꯣꯝ ꯇꯧ ꯍꯩꯅꯗꯦ ꯎꯝ ꯀꯣ ꯍꯦꯔꯣꯏꯟꯁꯤꯅ ꯂꯥꯟꯅ ꯂꯧꯔ ꯆꯠꯈ꯭ꯔꯅꯦꯕ ꯃꯥꯁꯦ ꯃꯕꯨꯛ ꯀꯪꯉꯦꯁꯦ ꯈꯪꯉꯔꯣꯏꯕ ꯍꯦꯔꯣꯁꯤꯅ ꯑꯗꯨꯒ ꯁꯨꯝ ꯂꯥꯞꯅꯈꯤꯕꯗꯒꯤ ꯁꯨꯝ ꯂꯥꯞꯅꯈꯤꯕꯗꯒꯤ ꯍꯦꯔꯣꯏꯟ ꯖꯦ ꯃꯌꯨꯝꯗ ꯆꯠꯈ꯭ꯔꯅꯤꯕꯀꯣ ꯍꯦꯔꯣꯏꯟꯁꯦ ꯃꯌꯨꯝꯗ ꯈꯤꯕꯁꯤꯗ ꯍꯦꯔꯣꯁꯦ ꯍꯥꯏꯗꯤ ꯂꯩ ꯉꯝꯗꯕ ꯃ ꯎꯗ꯭ꯔꯗꯤ ꯂꯩꯕ ꯉꯝꯗꯕꯩ ꯇꯥꯏꯞꯇ ꯇꯧ ꯔꯒꯅꯦ ꯃꯥꯁꯦ ꯃꯃꯥ ꯃꯄꯥꯗꯁꯨ ꯍꯥꯏꯔꯅꯤꯕ ꯁꯅꯥ ꯃꯥꯒ ꯂꯨꯍꯣꯡꯉ ꯂꯨꯍꯣꯡꯒꯦ ꯃꯣꯏ ꯃꯌꯨꯝ ꯗ ꯍꯥꯏꯅꯕ ꯆꯠꯄꯤꯌꯣꯅ ꯅꯤꯡꯉꯥꯏꯒ ꯇꯧꯗꯣꯏꯅꯦꯕꯀꯣ ꯃꯃꯥ ꯃꯄꯥꯁꯤꯗ ꯍꯦꯔꯣꯁꯤꯅ ꯑꯗꯨꯗꯨꯒ ꯅꯤꯉꯥꯏꯇꯧꯕꯒꯤ ꯑ ꯌꯨꯝꯗ ꯊꯣꯛꯂꯛꯑ ꯀꯥꯟꯁꯤꯗ ꯍꯦꯛꯇ ꯃꯃꯥꯁꯤꯅ ꯁꯤꯜ ꯂꯥꯡꯉꯤꯁꯦ ꯑꯉꯛꯄꯅꯦꯕ ꯃꯥꯏ ꯑ ꯁꯅꯥꯁꯤꯒꯤ ꯃꯌꯨꯝꯗ ꯄꯨꯅꯕ ꯄꯣꯠ ꯆꯩ ꯃꯆꯥꯅꯨꯄꯥꯒꯤ ꯍꯥꯏꯅꯕꯒꯤ ꯑꯗꯨꯒ ꯍꯦꯔꯣꯏꯟꯁꯤꯅꯁꯨ ꯂꯥꯛꯀꯅꯤꯅ ꯉꯥꯏ ꯂꯩꯅꯤꯗꯅ ꯑꯗꯨꯒ ꯁꯣꯝꯗꯅ ꯂꯥꯏꯕꯛ ꯊꯤꯕ ꯊꯧꯗꯣꯛ ꯑꯝ ꯊꯣꯛꯑꯅꯤꯕ ꯍꯦꯔꯣꯁꯤꯅ ꯌꯨꯝꯗ ꯊꯣꯛꯂꯛꯇꯧꯕ ꯅꯨꯃꯤꯠꯁꯦ ꯑꯁꯤꯗꯩꯁꯤꯗ ꯍꯦꯔꯣꯒꯤ ꯃꯃꯥ ꯃꯄꯥꯁꯦ ꯌꯦꯛꯅꯕꯁꯤꯡꯅ ꯂꯥꯛꯑꯀꯥꯟꯗ ꯃꯌꯨꯝ ꯄꯨꯂꯞ ꯃꯩ ꯊꯥꯗꯣꯛꯑꯒ ꯀꯩ ꯍꯥꯏꯗꯣꯏꯅꯣ ꯍꯤꯡꯅ ꯍꯤꯡꯅ ꯃꯩ ꯊꯥꯕ ꯑꯃ ꯂꯩꯗꯥꯏꯅꯦ ꯌꯥꯝ ꯊꯤꯅ ꯑꯣꯠꯂꯒ ꯍꯤꯡꯅ ꯍꯤꯡꯅ ꯃꯩ ꯊꯥꯔꯒ ꯍꯦꯛꯇ ꯃꯐꯤ ꯐꯤꯒ ꯊꯣꯡꯗꯉꯩ ꯃꯃꯥꯁꯦ ꯌꯥꯝ ꯊꯤꯅ ꯍꯤꯡꯅ ꯍꯤꯡꯅ ꯃꯩ ꯊꯥꯗꯣꯛꯈ꯭ꯔꯅꯦꯕ ꯌꯨꯝꯁꯦ ꯄꯨꯂꯞ ꯃꯩ ꯍꯥꯏꯗꯤ ꯃꯩꯔꯥꯕꯁꯤꯅ ꯑ ꯍꯥꯏꯗꯤ ꯌꯥꯝꯅ ꯍꯔꯥꯎꯅ ꯃꯥꯒꯤ ꯅꯨꯄꯤ ꯍꯥꯏꯅꯗꯣꯏꯅꯦꯅ ꯌꯨꯝꯗ ꯊꯣꯛꯂꯛꯄꯁꯤꯗꯗꯤ ꯃꯌꯨꯝꯁꯦ ꯍꯦꯛꯇ ꯇꯨꯝꯅ ꯂꯩꯔꯝꯕꯅꯦꯕ ꯃꯃꯥ ꯃꯄꯥꯁꯨ ꯁꯤꯔꯦꯗꯅ ꯑꯗꯨꯗꯨꯒ ꯑꯁꯣꯝꯗꯗꯤ ꯂꯥꯏꯖꯗꯣ ꯍꯦꯔꯣꯏꯟꯁꯤꯅ ꯃꯥꯁꯦ ꯍꯥꯏꯅꯕ ꯂꯥꯛ ꯀ ꯀꯅꯤꯅ ꯉꯥꯏꯔꯒꯁꯨ ꯂꯩꯔꯤꯅꯤ ꯃꯕꯨꯛꯁꯨ ꯀꯪꯉꯦꯗꯅꯀꯣ ꯃꯕꯨꯛ ꯀꯪꯉꯦ ꯁꯤꯁꯨ ꯃꯥꯅ ꯍꯦꯔꯣꯁꯤꯗ ꯍꯥꯏꯈꯤꯗꯕ ꯑꯗꯨꯒ ꯑꯁꯣꯝꯗ ꯍꯥꯏꯗꯤ ꯍꯦꯔꯣꯁꯤꯒꯤ ꯃꯌꯨꯝꯗ ꯊꯣꯛꯏꯕ ꯊꯧꯗꯣꯛ ꯋꯥꯊꯣꯛꯁꯤꯁꯨ ꯍꯦꯔꯣꯁꯤꯅ ꯍꯦꯔꯣꯏꯟꯁꯤꯅ ꯈꯪꯉꯔꯣꯏꯕꯀꯣ ꯑꯗꯨꯗꯨꯒ ꯍꯦꯔꯣꯏꯟꯁꯤꯅ ꯈꯜꯂꯤꯁꯤꯅ ꯃꯥꯁꯦ ꯂꯧꯕ ꯂꯥꯛꯇꯦꯅ ꯈꯜꯂꯅꯤ ꯋꯥꯔꯧꯔꯒ ꯂꯩꯔꯅꯤꯕꯀꯣ ꯑꯗꯨꯒ ꯍꯦꯔꯣꯁꯤꯁꯨ ꯑꯁꯣꯝꯁꯤꯗ ꯃꯃꯥ ꯃꯄꯥꯒꯤ ꯂꯃꯟ ꯈꯨꯝꯕꯒꯤ ꯇꯣꯉꯥꯟ ꯇꯣꯉꯥꯟ ꯂꯝꯕꯤ ꯆꯠꯂꯅꯦꯕ ꯍꯧꯖꯤꯛꯀꯤ ꯅꯨꯄꯤꯁꯦ ꯃꯕꯨꯛ ꯀꯪꯉꯦꯁꯨ ꯈꯪꯗꯕꯅꯤꯅ ꯂꯝꯕꯤꯁꯦ ꯇꯣꯉꯥꯟ ꯇꯣꯉꯥꯟ ꯆꯠꯅꯔꯅꯤ ꯋꯥꯔꯧꯔꯒ ꯆꯠꯂꯒ ꯍꯦꯔꯣꯏꯟꯁꯤꯁꯨ ꯃꯆꯥꯁꯦ ꯃꯥꯡꯍꯟꯕ ꯉꯝꯃꯔꯣꯏꯕ ꯂꯩꯁꯥ ꯂꯩꯁꯥꯅ ꯃꯆꯥ ꯄꯣꯛꯑꯒ ꯃꯆꯦꯒꯤ ꯃꯆꯥꯅꯦ ꯍꯥꯏꯔꯒ ꯑꯗꯨꯝ ꯌꯣꯛꯑ ꯂꯩꯔꯅꯤꯕ ꯑꯗꯨꯒ ꯃꯌꯥꯝꯒꯤ ꯃꯤꯠꯌꯦꯡꯗ ꯃꯩꯔꯥꯕꯁꯤꯅ ꯒꯨꯟꯗꯥꯅꯦꯕ ꯑꯣꯏꯔꯤꯁꯦ ꯑꯗꯨꯒ ꯍꯦꯔꯣꯏꯟꯁꯤꯅ ꯑꯣꯐꯤꯁꯥꯔꯅꯦꯕ ꯄꯨꯂꯤꯁ ꯑꯣꯐꯤꯁꯥꯔ ꯁꯤ ꯑꯥꯏ ꯗꯤ
ꯑꯗꯨꯗꯨꯒ ꯅꯣꯡꯃꯩ ꯅꯝꯅꯕꯤꯒꯤ ꯁꯤꯟꯒ ꯌꯥꯝ ꯌꯥꯎꯕꯅꯦ ꯕꯦꯝꯃ ꯐꯤꯂꯝ ꯃꯤꯠꯇ ꯂꯣꯏꯅ ꯎꯕꯅꯤ ꯋꯥꯔꯤꯗꯣ ꯃꯣꯏꯅ ꯂꯤꯔꯤ ꯋꯥꯔꯤꯗꯣ ꯑꯗꯨꯒ ꯂꯥꯁꯇ ꯍꯦꯔꯣꯁꯦ ꯀꯩ ꯑꯣꯏꯔꯝꯃꯤ ꯑ ꯉꯁꯥꯏꯒꯤ ꯃꯉꯣꯟꯗ ꯍꯦꯔꯣꯗ ꯊꯣꯛꯏꯕ ꯊꯧꯗꯣꯛ ꯅꯨꯄꯤꯗ ꯊꯣꯛꯏꯕ ꯊꯧꯗꯣꯛꯇꯣ ꯈꯪꯅꯗꯗꯅ ꯑꯃꯅ ꯑꯃꯗ ꯃꯆꯤꯟ ꯂꯨꯝꯅꯕꯩ ꯊꯣꯛꯈꯤꯕ ꯉꯥꯛꯇꯅꯤꯗꯅ ꯑꯃꯅ ꯑꯃ ꯂꯣꯏ ꯉ ꯋꯥꯅꯔꯤꯅꯦꯕ ꯃꯥꯏ ꯃꯥꯏ ꯅꯥꯀꯟꯗ ꯑꯗꯨꯗꯨꯒ ꯂꯥꯁꯇ ꯍꯦꯔꯣꯁꯦ ꯀꯩꯅꯣ ꯑꯣꯏꯔꯝꯗꯣꯏꯅꯦ ꯍꯥꯏꯕ ꯄꯨꯔꯥ ꯑꯦꯟ ꯑꯥꯏ ꯑꯦꯁꯀꯤ ꯃꯀꯣꯛ ꯃꯤꯉꯣꯟꯗꯗꯤ ꯍꯥꯏꯗꯣꯛꯄ ꯌꯥꯗꯕ ꯃꯥꯁꯦ ꯑꯗꯨ ꯊꯕꯛꯇꯣ ꯇꯧꯋꯁꯦ ꯃꯃꯥ ꯃꯄꯥꯗꯕꯥꯎ ꯈꯪꯍꯟꯗꯕ ꯍꯥꯏ ꯇꯥꯔꯦꯅꯦ ꯃꯤꯅ ꯗꯥꯀꯨ ꯗꯔꯥꯡ ꯑꯣꯏꯅ ꯎꯕ ꯑꯣꯏ ꯂꯩꯔꯝꯗꯣꯏꯕ ꯑꯐꯕ ꯊꯕꯛ ꯑꯐꯠꯇꯕ ꯃꯤ ꯊꯤꯒꯠꯂꯒ ꯍꯥꯠꯄ ꯈꯣꯠꯄꯗꯣ ꯑꯣꯏ ꯂꯩꯔꯝꯗꯣꯏꯅꯦꯕ ꯃꯥꯁꯦ ꯄꯨꯔꯥ ꯍꯦꯔꯣꯅꯦꯃꯤ ꯄꯦꯟꯕꯤ ꯅꯪ ꯄꯦꯟꯅꯨ ꯍꯥꯏꯁꯤꯅꯦ ꯅꯪ
ꯅꯨꯡꯕꯨꯗꯤ ꯅꯨꯡꯉꯥꯏꯅꯤ
ꯈꯨꯅꯨꯡꯉꯥꯏ ꯑꯃꯅꯦ ꯃꯤ ꯋꯥꯔꯤ ꯇꯥꯒ꯭ꯔꯗꯤ ꯏꯕꯦꯝꯃ ꯂꯣꯏꯁꯤꯟꯅꯤꯡꯕꯅ ꯀꯃꯥꯏꯅ ꯇꯧꯕꯅꯣ ꯇꯥꯅꯤꯡꯕꯅ ꯂꯣꯏꯘꯤꯕꯒꯤ
ꯑꯗꯨꯝ ꯇꯥ ꯂꯩꯕ ꯗꯨꯝ ꯇꯟꯕ
ꯑꯁ ꯗꯨꯝ ꯈꯪꯗꯦ ꯂꯣꯏꯘꯤꯕ ꯈꯪꯍꯧꯗꯕꯅꯤꯗ ꯅꯨꯡꯉꯥꯏꯕ ꯋꯥꯔꯤꯁꯤꯗꯤ
ꯃꯇꯝꯗ ꫭꯌꯥꯡ ꯃꯥꯡꯉꯤꯗꯅ
ꯃꯇꯝꯕꯨꯗꯤ ꯃꯥꯡꯉꯦ ꯑꯗꯨꯏꯁꯨ ꯌꯥꯝ ꯊꯤꯅ ꯅꯨꯡꯉꯥꯏꯌꯦ ꯑꯩꯗꯤ ꯅꯥ ꯃꯤꯅꯤꯠ ꯇꯔꯦꯠ ꯃꯤꯅꯤꯠ ꯅꯤꯄꯥꯥꯟ ꯁꯨꯗꯣꯔꯦ ꯀꯩꯁꯨ ꯀꯨꯍꯧꯗꯦꯗ ꯁꯤꯁꯤꯗꯤ ꯍꯦꯛꯇ ꯑꯃꯗꯨꯅꯦ ꯃꯤꯅꯤꯠ ꯀꯨꯟ ꯄꯨꯡ ꯑꯃꯗ ꯑꯍꯨꯝꯂꯛ ꯁꯥꯟꯅꯕꯀꯣ ꯄꯨꯡ ꯑꯃꯗ ꯂꯨꯄꯥ ꯆꯥꯝ ꯐꯥꯅ ꯐꯪꯗꯦꯕ ꯑꯃꯗꯣ ꯔꯤꯖꯦꯛ ꯆꯠꯈ꯭ꯔꯒ
ꯍꯪꯗꯦ ꯁꯤꯗꯤ ꯌꯥꯝ ꯅꯨꯡꯉꯥꯏ
ꯁꯤꯗꯤ ꯃꯤꯅꯤꯠ ꯇꯔꯥꯏꯟꯊꯣꯏꯗ ꯂꯨꯄꯥ ꯑꯩꯠꯇꯤ ꯑꯩꯗꯤ ꯁꯨꯕ ꯁꯨꯗꯕ꯭ꯔꯗꯤ ꯈꯪꯗꯦ ꯑꯗꯨꯑꯣꯏꯁꯨ ꯑꯗꯨꯝ ꯑꯗꯨꯃꯥꯏꯅ ꯑꯩ ꯄꯥꯔꯁꯦ ꯎꯝ
ꯄꯨꯡꯒꯥꯝ ꯂꯄꯁꯨꯥꯎ
ꯍꯦꯛ ꯄꯨꯡ ꯑ ꯑꯃꯗ ꯂꯨꯄꯥ ꯆꯍꯨꯝ ꯅꯠꯇꯦ
ꯀꯔꯤꯦ
ꯂꯨꯄꯥ ꯃꯤꯅꯤꯠ ꯇꯔꯥꯅꯤꯊꯣꯏꯁꯦ ꯄꯨꯡ ꯑꯃꯗ ꯀꯌꯥꯅꯣ ꯎꯝ ꯁꯤꯛꯁꯇꯤ ꯕꯥꯏ ꯇꯨꯌꯦꯦꯜꯐꯁꯦ ꯃꯉꯥꯔꯥ ꯑꯩꯠꯇꯤ ꯏꯟꯇꯨ ꯐꯥꯏꯚꯇꯤ ꯀꯦꯅꯥ
ꯇꯃꯤꯕꯤ
ꯆꯃꯤ ꯑꯣ ꯐꯜ ꯀ ꯍꯥꯏ
ꯆꯥꯃꯤꯌꯥ ꯑꯩꯁꯦ ꯅꯪꯒꯤ ꯑꯃꯨꯛ ꯁꯥꯟꯅꯅꯤ ꯅꯒꯦꯨ ꯁꯥꯟꯅ ꯅꯤ ꯆꯥ ꯅꯤ ꯆꯥꯅꯤ ꯑꯣꯏꯗ꯭ꯔꯣ ꯑꯗꯨꯗ
ꯎꯝ
ꯏꯕꯥꯅꯤ ꯇꯪꯈꯥꯏ ꯇꯪꯈꯥꯏ ꯑꯣꯏꯗꯧꯕ
ꯎꯝ ꯑꯗꯨꯁꯨ ꯄꯨꯂꯞ ꯐꯪꯗꯕꯖꯥꯠꯂꯣ ꯁꯃ
ꯐꯣꯛꯗꯕ ꯃꯥꯂꯦ ꯑꯩꯒꯤ ꯏꯁꯀ꯭ꯔꯤꯟꯗ ꯊꯣꯛꯄꯗꯗꯤ ꯑꯗꯨ ꯈꯛꯇꯪ ꯑꯣꯏꯕ ꯃꯥꯜꯂꯦ ꯁꯤ ꯁꯥꯟꯅꯩꯁꯦ ꯑꯩꯉꯣꯟꯗ ꯏ ꯊꯣꯛꯑꯣꯏꯗꯅ
ꯁꯣꯐꯤꯌꯥꯒꯤꯗꯤ ꯀꯌꯥ ꯁꯨꯔꯖꯥꯠꯅꯣ
ꯈꯪꯗꯦ ꯃꯥ ꯀꯣꯜ ꯃꯉꯥ ꯇꯧꯄꯤꯤꯁꯔꯝꯃꯅꯤ ꯆꯪꯉꯃꯗꯤ ꯐꯪꯒ
ꯄꯂ ꯆꯥꯝꯃꯉꯥꯃꯨꯗꯤ ꯐꯪꯒꯅꯤ
ꯑ
ꯀꯣꯟꯅ ꯇꯧꯕꯅꯤꯅ ꯍꯥꯟꯅ ꯇꯧꯕ ꯈꯣꯏꯅ ꯍꯦꯟꯅ ꯍꯦꯟꯅ ꯇꯥꯕꯅꯤ ꯈꯔꯗꯤ
ꯍꯦꯜꯂꯟꯗꯦ ꯃꯥꯗꯤ ꯉꯥꯛꯇ ꯌꯥꯎꯕꯅꯤꯅ
ꯁꯤꯁꯨ ꯅꯪ ꯑꯩ ꯂꯩꯔꯝꯗ꯭ꯔꯗꯤ ꯇꯧꯗꯕꯤ ꯂꯩꯗꯣꯏꯔꯥ ꯁꯨꯄꯌꯥꯒ ꯇꯧꯗꯣꯏꯔꯥ
ꯁꯣꯐꯤꯌꯥ ꯌꯥꯔꯗꯤ ꯁꯣꯐꯤꯌꯥ ꯇꯧꯗꯣꯏꯅꯤꯅꯦ ꯃꯥꯗꯣ ꯉꯔꯥꯡ ꯅꯍꯥꯟꯈꯛ ꯌꯥꯔꯛꯄ ꯑꯗꯨ ꯐꯣꯟ ꯑꯃꯨꯛ ꯌꯥꯈꯤꯗ꯭ꯔꯦꯗꯣ
ꯐꯔꯦ ꯃꯥꯥꯏ ꯗꯥꯎꯁꯤꯗꯤ
ꯍꯣꯟꯅꯁꯨꯕꯥꯅ ꯋꯥꯋꯥꯛꯀꯤꯡ ꯆꯠꯃꯤꯟꯅꯕꯗ ꯈꯤꯇꯪ ꯇ ꯇꯪ ꯇꯥꯈꯤꯕꯅꯦꯕ ꯑꯗꯨꯒ ꯀꯥꯏꯔꯦ ꯃꯥꯅ
ꯋꯥꯔꯤ ꯁꯥꯟꯅꯕꯗꯤ ꯃꯦꯁꯦꯖꯇꯤ ꯍꯜꯂꯤꯑꯦ
ꯑꯩ ꯁꯥꯟꯅꯕꯣꯏꯕꯨꯗꯤ ꯌꯥꯅꯤꯗ ꯃꯆꯦꯠ ꯑꯃ ꯀꯩꯅꯣꯗꯤꯁꯄꯦ ꯃꯆꯦꯠ ꯑꯃꯛ ꯎꯗꯕꯅꯦ ꯃꯥꯥꯏꯗ
ꯎꯝ
ꯁꯦ
ꯃꯤꯅꯤꯠ ꯇꯔꯥꯃꯥꯊꯣꯏ ꯁꯨꯗꯣꯔꯦ ꯀꯩ ꯅꯪ ꯃꯌꯥꯡ ꯃꯔꯣꯟ ꯑꯃ ꯂꯣꯟꯕꯩ ꯇꯥꯏꯞꯇꯧꯔꯤꯗꯣ
ꯑꯣ ꯁꯗ ꯀ ꯀ꯭ꯂꯥꯁ ꯑꯃꯒ
ꯎꯝ꯫
ꯄꯨꯡ ꯇꯥꯔꯥꯗꯤ ꯇꯥ ꯂꯩꯔꯝꯃꯦ ꯫
ꯄꯨꯡ ꯇꯔꯥ ꯇꯥꯔꯦ ꯁꯤ ꯂꯣꯏꯔꯥ ꯇꯣꯀ ꯑꯁꯤ꯫
ꯇꯣꯛ ꯑꯁꯤ꯫ ꯑꯩꯁꯨ ꯀ꯭ꯂꯥꯁ ꯑꯝꯇꯪ ꯌꯥꯎꯕ ꯎꯝ꯫ ꯇꯪ ꯉꯟꯅ ꯁꯥꯟꯅꯕꯅ ꯐꯩꯌꯦꯕ
ꯀꯣꯜ ꯀꯨꯟꯊ꯭ꯔꯥꯗ ꯍꯦ ꯌꯥꯗꯧ ꯃꯥꯜꯂꯦ ꯃꯣꯏꯅ ꯃꯦꯛ ꯀꯣꯜ ꯊꯥꯔꯇꯤ ꯒꯣꯜꯅ ꯍꯥꯏꯕꯗꯣ
ꯎꯝ꯫ ꯊꯥꯔꯇꯤ ꯍꯥꯏꯕ꯭ꯔꯥ?
ꯊꯥꯔꯇꯤꯅ ꯍꯥꯏꯕ꯭ꯔꯥ ꯑꯩ ꯀꯣꯜ ꯀꯨꯟꯊ꯭ꯔꯥꯗ ꯍꯦꯟꯅ ꯌꯥꯗꯧ ꯃꯥꯟꯗꯦ꯫
ꯑꯩꯁꯨ ꯃꯥꯟꯗꯦ ꯇ꯭ꯋꯦꯟꯇꯤ ꯇꯨ ꯁꯤꯁꯤꯜꯂꯛꯇꯧꯔꯦ꯫
ꯑꯣ꯫
ꯁꯤꯡ ꯑꯃꯥ ꯐꯪꯉꯗꯤ ꯐꯥꯠꯗꯧꯅꯤ꯫
ꯂꯤꯁꯤꯡ ꯑꯅꯤꯃꯨꯛ ꯐꯪꯒꯅꯤ ꯐꯅꯤ꯫ ꯑꯃ ꯆꯧꯉꯃꯨꯛ ꯀꯣ꯫ ꯑꯃ ꯆꯥꯝꯃꯉꯥ ꯐꯪꯉꯗꯤ ꯐꯔꯣꯏꯗ꯭ꯔꯥ?
ꯃꯔꯤ ꯃꯉꯥ ꯆꯪꯉꯥꯕ
ꯑꯁ ꯈꯔ ꯌꯥꯝ ꯁꯥꯟꯅ ꯌꯥꯔꯗꯤ ꯐꯗꯧꯅ ꯃꯣꯏ ꯇꯥꯛꯁꯦ ꯃꯤ ꯌꯥꯝ ꯁꯥꯟꯅꯕꯤꯗꯕꯅꯤꯅꯅꯦ ꯈꯩ ꯌꯥꯝꯈꯠꯂꯛꯄꯁꯨ ꯌꯥꯏꯑꯦꯕ꯫
ꯍꯣꯏ꯫ ꯑꯩꯈꯣꯏ ꯈꯤꯇꯪꯅꯤ ꯁꯥꯟꯅꯕꯤꯁꯦ ꯃꯤ ꯀꯅꯥꯝ ꯁꯥꯟꯅꯕꯤꯔꯝꯃꯔꯣꯏ꯫
ꯄꯔꯤꯂꯤꯝꯁ
ꯒꯨꯠ ꯅꯥꯏꯠ ꯒꯤꯠ ꯅꯥꯏꯇ꯫
ꯒꯤꯗ ꯅꯥꯏꯠ꯫
ꯇꯠꯇꯣꯏꯔꯦ ꯇꯠꯂꯣꯏꯁꯤꯔꯁꯤꯅ꯫